ꯍꯣ ꯍꯜꯂꯣ ꯑꯣ ꯇꯥꯔꯕ꯭ꯔꯣ ꯍꯂꯣ
ꯇꯥꯏꯀꯣ
ꯍꯣꯏ ꯇꯥꯏ ꯍꯣꯏ ꯑꯩꯩ ꯕꯖꯥꯔꯗ ꯂꯩꯕꯀꯣ ꯑꯗꯨ ꯕꯦꯛꯒ꯭ꯔꯥꯎꯟꯒꯤ ꯃꯈꯣꯟ ꯇꯥꯕ꯭ꯔꯥ ꯀꯃꯥꯏꯅ ꯇꯧꯒꯦ
ꯇꯥꯏ ꯇꯥꯏ ꯍꯧꯖꯤꯛꯇꯤ ꯇꯥꯏ ꯐꯖꯅ ꯇꯥꯏ
ꯗ꯭ꯔꯦ ꯐꯣꯟꯗꯣ ꯑꯗꯨꯝ ꯗꯤꯁꯇꯔꯕ ꯇꯧꯕ꯭ꯔꯥ ꯀꯃꯥꯏꯅ ꯇꯧꯕ꯭ꯔꯥ
ꯅꯪꯒꯤ ꯕꯦꯛꯒ꯭ꯔꯥꯎꯟ ꯅꯣꯌꯁ ꯈꯔ ꯇꯥꯥꯏꯌꯦ
ꯀ ꯇꯥꯏꯕꯀꯣ
ꯍꯣꯏ
ꯎꯝ
ꯅ ꯃꯣ ꯂꯩꯕꯤꯒꯤꯔꯣ ꯍꯜꯂꯣ
ꯍꯜꯂꯣ ꯇꯥꯕ꯭ꯔꯣ
ꯇꯔꯣ ꯇꯥꯏ ꯇꯥꯏ ꯍꯣꯏ
ꯇꯥꯏ ꯎꯝ ꯖꯣꯏꯠ ꯕꯦꯒꯔ꯭ꯥꯎꯟ ꯇꯥꯏ ꯉꯁꯥꯏꯗꯤ ꯕꯌꯦꯛꯒ꯭ꯔꯥꯎꯟ ꯅꯣꯏꯁ
ꯑꯣ ꯁꯤꯖꯤꯇ ꯍꯧꯖꯤꯛ ꯇꯥꯕ꯭ꯔꯥ
ꯅꯖꯦꯗꯤ ꯈꯔꯗ ꯅꯃꯥꯏꯖ
ꯑꯣ ꯀꯩꯗꯧꯔꯤꯅꯣ ꯍꯧꯖꯤꯛ
ꯑꯁꯗꯤ ꯑꯗꯨꯝ ꯑꯝꯕꯔ ꯂꯩꯗ
ꯒ ꯂꯩꯕ꯭ꯔꯥ
ꯍꯣꯏ
ꯊꯕꯛꯁꯨ ꯂꯩ ꯇꯕꯅꯤꯅ ꯀꯩ ꯇꯧꯅꯤ ꯑꯗꯨꯝ ꯐꯝꯃ ꯂꯩꯕ ꯑꯗꯨꯅ ꯐꯩꯗ
ꯅꯪꯅꯦ ꯀꯩꯗꯧꯔꯣ
ꯑꯩꯁꯨ ꯑꯗꯨꯝ ꯐꯝꯃꯒ ꯂꯩꯗ ꯇꯧꯅꯤ ꯊꯕꯛ ꯑꯝꯇ ꯂꯩꯇꯕ ꯑꯗꯨꯒꯤ ꯁꯨꯝ
ꯑꯣ ꯑꯩꯗꯤ ꯗꯨꯀꯥꯟ ꯐꯝꯕꯒꯤꯀꯣ ꯀ ꯇ ꯀꯁꯇꯃꯔꯁꯨ ꯆꯪꯗꯦ ꯑꯗꯨꯒꯤ
ꯑꯣ ꯗꯨꯀꯥꯟ ꯊꯝꯕ꯭ꯔꯥ
ꯍꯣꯏ
ꯑꯣ ꯀꯩꯀꯩ ꯌꯣꯜꯂꯒꯦ
ꯑ ꯀꯁꯤ
ꯑ ꯆꯆꯥꯥꯄꯣꯠꯒꯨꯝ
ꯃꯆꯥ ꯍꯥꯡꯕꯩꯗ
ꯑꯣ ꯑꯆꯥꯄꯣꯠꯒꯨꯝꯕꯁꯨ ꯂꯩꯕ꯭ꯔꯥ
ꯍꯣꯅꯤ
ꯑꯣ ꯑꯆꯥꯄꯠꯀꯤꯔꯥ
ꯍꯥꯥ
ꯑꯆꯥꯄꯣꯠꯗ ꯑꯣꯏꯗꯤ ꯑꯣꯏꯗꯤ ꯅꯣꯡꯃꯜ ꯑ ꯆꯥꯕ ꯂꯒꯦ ꯑꯣ ꯑꯗꯨꯅꯦ ꯍꯥꯏꯁꯦ ꯆꯥ ꯑꯆꯥꯄꯣꯠ ꯑꯣꯏꯔꯗꯤ ꯅꯣꯡꯃ ꯀꯣꯏꯕ ꯂꯥꯛꯀꯦ ꯍꯥꯏꯒ
ꯑ ꯗꯨꯅꯤ ꯂꯑꯣ ꯇꯤ ꯑꯦꯝ ꯑꯦꯜꯗ ꯂꯥꯛꯑꯣ ꯑꯩꯗꯤ ꯇꯤ ꯑꯦꯝ ꯑꯦꯜꯗꯅꯤ ꯅꯪꯁꯨ ꯔꯣꯃꯩ ꯑꯣꯏ ꯑꯣꯏꯔꯣꯡꯅꯤ꯫ ꯍꯜꯂꯣ꯫ ꯍꯜꯂꯣ꯫ ꯍꯜꯂꯣ ꯇꯥꯕ꯭ꯔꯣ꯫